ꯍꯜꯂꯣ꯫
ꯍꯜꯂꯣ꯫
ꯑ ꯀꯩ ꯇꯥꯕ꯭ꯔꯣ꯫
ꯀꯩꯁꯨ ꯇꯧꯗꯦ꯫ ꯅꯪꯗꯤ ꯍꯣꯏ꯫
ꯑ ꯀꯔꯤ ꯇꯧꯕ ꯅꯣꯏꯗꯤ꯫
ꯀꯩꯁꯨ ꯇꯧꯗꯦ꯫
ꯑꯥ꯫ ꯆꯥꯔꯁ ꯆꯠꯄ꯭ꯔꯥꯎ ꯉꯁꯤꯗꯤ
ꯍꯣꯏ ꯆꯠꯂꯦ ꯅꯣꯏꯗꯤ꯫
ꯑꯩꯈꯣꯏꯁꯤ ꯆꯠꯇꯗ꯭ꯔꯦ ꯉꯁꯤ
ꯑꯣ
ꯑꯥ ꯉꯁꯤ ꯀꯔꯤ ꯀꯔꯤꯗꯕꯥ ꯅꯣꯏꯗꯤ
ꯑꯩꯈꯣꯏꯗꯤ ꯑꯌꯨꯛꯇ ꯆꯔ ꯆꯠꯂꯒ ꯍꯥꯡꯈꯤꯗꯅ ꯇꯨꯝꯃꯦ ꯑꯗꯨꯒ ꯍꯧꯀꯠꯂꯒ ꯑꯃꯨꯛ ꯏꯚꯅꯤꯡ ꯆꯔꯆ ꯆꯠꯂꯛꯑꯦ ꯍꯜꯂꯛꯑꯦ ꯈꯣꯡꯀꯨꯠ ꯆꯝꯃꯦ ꯑꯗꯨꯒ ꯈꯔ ꯂꯩꯔꯒ ꯆꯥꯛ ꯆꯥꯔꯒ ꯍꯧꯖꯤꯛ ꯑꯗꯨꯐꯝꯗꯨ ꯂꯩꯌꯦ
ꯑꯣ ꯉꯅꯨꯡꯉꯥꯏꯔꯦ
ꯑꯩꯗꯤ ꯀꯔꯤ ꯀꯔꯤ ꯇꯧꯕ꯭ꯔꯣ ꯁꯤꯗꯤ
ꯑꯩꯈꯣꯏꯁꯨ ꯀꯥꯏꯁꯤꯦ ꯑꯕꯨꯗꯤ ꯆꯠꯇ꯭ꯔꯦ ꯑꯗꯨꯕꯨ ꯑꯐꯇꯔꯅꯨꯟꯗ ꯁꯣꯞ ꯏꯤꯟ ꯆꯠꯇꯦ ꯑꯗꯨ ꯍꯂꯒ ꯎꯝ ꯏꯚꯅꯤꯡ ꯆꯕꯤꯁ ꯇ ꯆꯂꯦ ꯑꯗꯨꯒ ꯆꯥꯛ ꯆꯥꯛꯑꯒ ꯂꯩꯕꯅꯦ ꯑꯩꯈꯣꯏꯁꯨ ꯎꯝ ꯍꯌꯦꯡꯗꯤ ꯀꯔꯤ ꯇꯧꯗꯣꯏꯔꯥ
ꯍꯪꯗꯤ ꯀꯣꯂꯁꯇꯔꯗꯤ ꯀꯣꯏꯁ ꯆꯀꯅꯤ
ꯑꯥ
ꯅꯪ ꯅꯪꯗꯤ ꯀꯔꯤ ꯇꯧꯕꯤꯔꯣ ꯑꯍꯣꯏ ꯅꯨꯡꯉꯥꯏꯔꯦ
ꯑꯣ ꯑꯩꯈꯣꯏꯁꯨ ꯍꯌꯦꯡ ꯀꯣꯂꯤ ꯆꯠꯛꯀꯅꯤ
ꯑꯣ
ꯑꯥ
ꯄꯨꯂꯤꯁ ꯆꯛꯇꯦꯅꯤ ꯑꯗꯨꯒ ꯊ ꯐꯠꯇꯣ ꯐꯠꯁꯨ ꯂꯩꯔꯤ ꯇꯧꯒꯅꯤ ꯎꯝ
ꯅꯣꯏ ꯐꯦꯃꯤꯂꯤ ꯏꯃꯨꯡ ꯀꯌꯥꯅꯣ
ꯑꯩꯈꯣꯏ ꯏꯃꯨꯡ ꯃꯤ ꯃꯉꯥ ꯂꯩꯌꯦ
ꯑꯣ
ꯑ ꯍꯗꯤ
ꯃ
ꯃꯕ
ꯑꯥ
ꯑꯣ ꯑꯩ ꯑ ꯎꯝ
ꯊ
ꯅꯗꯤ ꯑ ꯆꯤꯡꯗ ꯂꯩꯕ꯭ꯔꯥ ꯅꯠꯇ꯭ꯔꯒ ꯕꯦꯂꯤꯗ ꯂꯩꯕ꯭ꯔꯥ
ꯆꯤꯡ ꯑ ꯑ ꯅꯅ ꯆꯤꯡ
ꯑ ꯎ ꯎꯝ ꯀꯦꯟꯗꯤ ꯕꯨ ꯀꯔꯒꯨꯝꯕ ꯐꯨꯠꯕꯣꯜꯒꯨꯝꯕ ꯌꯦꯡꯕ꯭ꯔꯥ
ꯍꯣꯏ ꯏꯉꯦ
ꯑꯥ
ꯅꯗꯤꯌꯦ
ꯑꯩꯈꯣꯏꯁꯨ ꯌꯦꯡꯉꯦ
ꯑꯣ
ꯅꯗꯤ ꯀꯔꯝꯕ ꯀꯟꯇ꯭ꯔꯤ ꯁꯞꯄꯣꯔꯠ ꯇꯧꯕ꯭ꯔꯥ
ꯑꯔꯖꯦꯟꯇꯤꯅꯥ
ꯑꯣ ꯑꯈ ꯆ ꯑꯔꯖꯟ ꯌꯥ ꯆ ꯃꯅꯔꯦ
ꯑ
ꯎꯝ ꯅꯨꯃꯤꯠ ꯅꯪꯅ ꯌꯦꯡꯕ꯭ꯔꯥ
ꯍꯣꯏ ꯌꯦꯡꯉꯦ
ꯑꯣ ꯌꯦꯡꯔꯒ ꯑꯌꯨꯛꯇꯗꯤ ꯍꯧꯒꯠꯄ ꯉꯝꯕ꯭ꯔ ꯅꯅꯦ ꯅꯣꯏ
ꯉꯝꯗꯦꯝꯕꯄ
ꯑꯩꯈꯣꯏꯁꯨ ꯌꯦꯡꯅꯔꯒ ꯍꯧꯒꯠꯄ ꯌꯥꯝ ꯋꯥꯏꯑꯦ
ꯎꯝ ꯌꯥꯝ ꯊꯦꯡꯡꯅ ꯇꯨꯃꯒꯤ ꯀꯣ
ꯑꯥꯎ ꯍꯣꯏ ꯊꯦꯛꯠꯅ ꯇꯨꯝꯕꯒꯤ ꯎꯝ ꯉꯝꯅ ꯍꯧꯒꯠꯄꯗꯣ ꯉꯝꯗꯕ
ꯎꯝ
ꯑꯗꯨꯒꯤ ꯃꯛꯇꯗꯤ ꯑꯩꯈꯣꯏꯁꯨ ꯄꯨꯡ ꯏ ꯊꯥꯔꯇꯤꯒꯤ ꯇꯦꯟ ꯑꯗꯨ ꯑꯣꯏꯗꯁꯨ ꯍꯧꯒꯠꯄ ꯌꯥꯎꯋꯦ
ꯎꯝ
ꯎꯝ
ꯈꯣꯏꯁꯨꯅꯤꯗ
ꯅꯣꯏꯗꯗꯤ ꯍꯣꯏ
ꯑꯣ ꯀꯔꯤ ꯍꯥꯏꯕ
ꯅ ꯈꯣꯏꯗꯗꯤ ꯁꯥꯗ꯭ꯔꯣ
ꯌꯥꯝ ꯁꯥꯏꯌꯦ ꯐꯦꯟ ꯊꯥꯔꯒ ꯋꯤꯟꯗꯣ ꯃꯅꯥꯛꯇ ꯐꯝꯔꯒ ꯂꯩꯕꯅꯦ ꯂꯩꯕ ꯉꯝꯗꯦ
ꯍꯣꯏ ꯑꯩꯈꯣꯏꯁꯨ ꯌꯥꯝ ꯁꯥꯏꯌꯦ
ꯑꯣ ꯐꯦꯟ ꯊꯥꯔꯁꯨ ꯊꯥꯗꯕꯒꯨꯝꯅ ꯇꯧꯔꯒ ꯀꯣ
ꯑꯝ
ꯌꯥꯝ ꯁꯥꯏꯌꯦ
ꯁꯥꯃꯟꯗꯒꯤ ꯁꯤꯒꯗꯧꯔꯦ
ꯑꯗꯨꯅꯦ ꯌꯥꯝ ꯁꯥꯏꯌꯦ ꯎꯝ ꯏꯔꯨꯔꯁꯨ ꯏꯔꯨꯗꯕꯒꯨꯝꯅ ꯂꯩꯔꯒꯀꯣ
ꯑꯥ
ꯌꯥꯝ ꯁꯥꯏꯌꯦ ꯎꯝ
ꯅꯣꯏꯗꯤ ꯗ꯭ꯔꯃꯥ ꯌꯦꯡꯗ꯭ꯔꯣ
ꯗ꯭ꯔꯃꯥꯁꯨ ꯌꯥꯝ ꯌꯦꯡꯉꯦ
ꯀꯩꯀꯩ ꯐꯤꯂꯝ ꯌꯦꯡꯒꯦ ꯗ꯭ꯔꯃꯥ
ꯎꯝ ꯇꯥꯃꯤꯜꯒꯤꯁꯨ ꯌꯦꯡꯉꯦ ꯀꯣꯔꯤꯌꯥꯟꯒꯤꯁꯨ ꯌꯦꯡꯉꯦ ꯑꯗꯨꯒ ꯀꯣꯔꯤꯌꯥꯟꯒꯤꯁꯨ ꯌꯦꯡꯉꯦ ꯑꯗꯨꯝ ꯌꯦꯡ ꯌꯦꯡꯉꯨꯔꯒ ꯂꯩꯕꯅꯦ ꯎꯝ
ꯅꯣꯗꯤ ꯌꯔꯁ ꯀꯌꯥꯅꯣ ꯍꯥ
ꯑꯩꯔ ꯑꯩꯔ ꯇ꯭ꯋꯦꯟꯇꯤ
ꯑꯣ
ꯑ ꯅꯪꯗꯤ
ꯑꯩ ꯅꯥꯏꯟꯇꯤꯟ
ꯑꯣ
ꯍꯥ
ꯆꯥꯛꯗꯤ ꯆꯥꯔꯕ꯭ꯔꯣ
ꯑꯥꯎ
ꯑꯣ ꯀꯔꯤ ꯃꯊꯦꯜ ꯆꯥꯕ꯭ꯔꯣ
ꯉꯁꯤꯗꯤ ꯎꯌꯦꯟ ꯆꯥꯏꯌꯦ
ꯑꯣ ꯑꯩꯈꯣꯏꯁꯨ ꯉꯁꯤ ꯌꯦꯟ ꯆꯥꯔꯦ
ꯑ
ꯎꯝ
ꯎꯝ
ꯍꯥꯎꯕ꯭ꯔꯣ
ꯍꯣꯏ ꯍꯥꯎꯌꯦ
ꯑꯣ ꯑꯩꯈꯣꯏꯔꯥ ꯑꯩꯈꯣꯏꯗꯤ ꯑꯩꯈꯣꯏ ꯏꯃꯥꯅ ꯊꯣꯡꯕꯤꯌꯦ
ꯑ
ꯑꯝ
ꯅꯪꯗꯤ ꯊꯣꯡꯕ ꯍꯩꯕ꯭ꯔꯥ
ꯎꯝ ꯍꯩꯌꯦ
ꯑ
ꯅꯪꯒꯤ ꯅꯣꯏꯒꯤ ꯏꯃꯨꯡꯗ ꯅꯪꯅ ꯑꯍꯟꯔꯥ
ꯅꯠꯇꯦ ꯏꯆꯦ ꯑꯅꯤ ꯂꯩꯌꯦ ꯎꯝ
ꯅꯨꯄꯥ ꯑꯃꯈꯛꯇꯪ
ꯍꯣꯏ ꯅꯨꯄꯥ ꯑꯃꯈꯛꯇꯅꯦ ꯎꯝ ꯅꯪꯗꯤ ꯅꯪ ꯅꯍꯥꯟꯕ꯭ꯔꯥ
ꯍꯣꯏ
ꯑꯣ ꯍꯧꯖꯤꯛꯗꯤ ꯀꯔꯤ ꯇꯒꯦꯔꯥ
ꯑꯩꯗꯤ ꯀꯔꯤ ꯇꯧꯗꯦꯗ ꯑꯗꯨ ꯅꯨꯡꯉꯥꯏꯌꯦ ꯀꯩꯁꯨ ꯇꯧꯗꯦꯕ ꯑꯗꯨꯝ ꯂꯩꯌꯦꯕ
ꯑꯣ
ꯐꯨꯠꯕꯣꯜ ꯌꯦꯡꯅꯤꯡꯉꯥꯏ ꯉꯥꯏꯗꯣꯏꯔꯥ ꯅꯣꯏꯗꯤ
ꯑꯩꯗꯤ ꯑꯥꯔꯖꯦꯟꯇꯤꯅꯥ ꯇꯥꯕ ꯃꯇꯝꯗ ꯑꯗꯨꯝ ꯌꯦꯡꯉꯦ
ꯑꯣ
ꯑꯩꯈꯣꯏꯁꯨ ꯌꯦꯡꯅꯤꯡꯔꯒꯥ ꯌꯦꯡꯕ ꯌꯦꯡꯅꯤꯗꯔꯥꯒ ꯇꯣꯛꯄꯅꯦꯗ
ꯑꯣ
ꯎꯝ ꯎꯝ ꯅꯣꯡ ꯆꯨꯕ꯭ꯔꯥ ꯑꯗꯨꯔꯣꯝꯗꯗꯤ
ꯅꯣꯡ ꯎꯝ ꯍꯣꯏ ꯉꯥꯡ ꯅꯨꯡꯗꯥꯡꯒꯤ ꯆꯨꯝꯑꯦ ꯑꯗꯨꯒ ꯑꯃꯨꯛ ꯅꯨꯡꯊꯤꯜ ꯌꯥꯝ ꯁꯥꯏꯌꯦ ꯉꯁꯤ
ꯑꯣ ꯍꯣꯏ ꯍꯧꯖꯤꯛꯀꯥꯟꯗꯨ ꯅꯨꯃꯤꯗꯥꯡꯗ ꯅꯣꯡ ꯆꯨꯔꯒ ꯑ ꯑꯣ ꯑꯥꯐꯇꯔꯅꯨꯟꯗꯤ ꯌꯥꯝ ꯁꯌꯦ
ꯃꯤꯃꯟꯗ꯭ꯔꯦ ꯃꯨꯕꯅ
ꯅꯨꯡꯁ ꯃꯔꯛꯇ ꯀꯣ ꯑꯗꯨꯅꯦ ꯀꯥꯗ ꯂꯩꯔꯒ ꯋꯥꯕ ꯃꯨꯁꯤꯟꯕ
ꯑꯧ
ꯑꯗꯨꯝ ꯔꯨꯝꯗ ꯂꯩꯕꯁꯨ ꯉꯝꯗꯕꯅꯤꯅ ꯊꯣꯛꯄꯅꯤꯅꯀꯣ ꯑꯩꯈꯣꯏꯁꯨ
ꯎꯝ
ꯎꯝ
ꯌꯥꯝꯅ ꯁꯥꯏꯌꯦ
ꯎꯝ ꯌꯥꯝꯁꯥꯏꯌꯦ ꯍꯟꯗꯥꯛꯁꯦ
ꯑꯣ ꯁꯥꯏꯌꯦ ꯍꯥꯏ ꯁꯥꯕ ꯏꯪꯕ ꯃꯇꯝꯗ ꯏꯪꯂꯦ ꯑꯃꯨꯛ ꯍꯥꯏꯕꯤꯒꯅꯤ
ꯑꯗꯨꯅꯦ ꯋꯤꯟꯇꯔ ꯂꯥꯛꯑꯒ ꯁꯃꯔ ꯄꯥꯝꯕꯀꯣ ꯑꯗꯨꯒ ꯁꯥꯃꯔ ꯑꯣꯏꯔꯒ ꯑꯃꯛ ꯋꯤꯟꯇꯔ ꯄꯝꯕ
ꯎꯝ
ꯎꯝ
ꯒꯌ꯭ꯥꯟ ꯇꯗꯦ
ꯎꯝ
ꯅꯣꯏꯗꯤ ꯅꯃꯟꯅꯕꯤ ꯈꯣꯏꯒ ꯁꯤꯡꯖꯨ ꯆꯥꯗ꯭ꯔꯣ
ꯑꯁ ꯌꯥꯝ ꯆꯥꯏ ꯑꯩꯈꯣꯏꯗꯤ ꯌꯥꯝ ꯆꯥꯏ ꯁꯤꯡꯖꯨꯒꯨꯝꯕ ꯑꯗꯨꯒ ꯑꯗꯨꯒꯨꯝꯕ ꯌꯥꯝ ꯆꯥꯏꯗ ꯃꯦꯒꯤꯒꯨꯝꯕ ꯁꯤꯡꯖꯨꯒꯨꯝꯕ ꯀꯣ
ꯎꯝ
ꯌꯥꯝ ꯆꯥꯏꯌꯦ
ꯎꯝ
ꯅꯪꯁꯨ ꯆꯥꯕ꯭ꯔꯥ
ꯍꯣꯏ ꯑꯩꯈꯣꯏ ꯆꯥꯏ ꯅꯣꯏ ꯄꯨꯟꯕ ꯆꯠꯇ꯭ꯔꯣ
ꯍꯥꯥ
ꯀꯣꯏꯕ ꯆꯠꯇ꯭ꯔꯣ
ꯑꫭ ꯑꯩꯈꯣꯏꯁꯨ ꯁꯟꯗꯦ ꯅꯠꯇ꯭ꯔꯒ ꯁꯦꯇꯔꯗꯦꯗꯨꯒꯨꯝꯕꯗ ꯑꯗꯨꯝ ꯀꯣꯏꯕ ꯆꯠꯂꯦ
ꯎꯝ
ꯎꯝ
ꯅꯪ ꯀꯔꯤ ꯇ꯭ꯔꯥꯞꯔꯥ
ꯑꯩꯈꯣꯏ ꯑꯩꯈꯣꯏ ꯑꯩꯈꯣꯏꯅ ꯄꯣꯃꯦ
ꯑꯥ
ꯑꯥ ꯅꯪꯗꯤ ꯇꯥꯡꯈꯨꯜꯔꯥ
ꯑꯥ ꯃꯔꯤꯟꯅꯦ
ꯑꯣ ꯑꫭ
ꯅꯣꯏ ꯅꯆꯦ ꯑꯅꯤꯗꯤ ꯀꯔꯤ ꯀꯔꯤ ꯇꯧꯔꯒ ꯀꯔꯤ ꯀꯔꯤ ꯁꯨꯔꯒ ꯂꯩꯕ꯭ꯔꯣ ꯀꯔꯤ ꯊ ꯕꯛ ꯇꯧꯕꯔꫭ
ꯑꯁ ꯏꯆꯦ ꯑꯗꯨꯝ ꯀꯣꯆꯤꯡꯒꯨꯝꯕ ꯂꯧꯔꯒ ꯂꯩꯕꯅꯦ ꯀꯔꯤ ꯇꯥꯟꯕ꯭ꯔ ꯍꯥꯏꯕꯁꯨ ꯈꯪꯗꯦ ꯎꯝ ꯃꯣꯏꯁꯨ ꯀꫭꯆꯤꯡꯒꯨꯝꯕ ꯆꯠꯂꯒ ꯂꯩꯕꯅꯦ
ꯎꯝ
ꯎꯝ ꯎꯝ ꯎꯝ
ꯅꯪ ꯅꯪꯅꯀꯣ
ꯑꯥ
ꯅꯪꯅ ꯌꯥꯝ ꯎꯝ ꯗ꯭ꯔꯃꯥ ꯅꯪꯅ ꯈ꯭ꯋꯥꯏꯗꯒꯤ ꯗ꯭ꯔꯃꯥ ꯌꯦꯡꯕꯗ ꯀꯔꯝꯕꯅ ꯅꯨꯡꯉꯥꯏꯕ꯭ꯔꯣ
ꯎꯝ ꯀ꯭ꯔꯦꯌꯟ ꯗ꯭ꯔꯃꯥꯗꯤ ꯋꯦꯟ ꯗꯥ ꯐꫭꯟ ꯔꯤꯡꯁ ꯀꯨꯝꯕ ꯑꯗꯨꯒ ꯋꯦꯟ ꯗꯥ ꯐꯣꯟ ꯔꯤꯡꯁꯇꯣ ꯈꯪꯕ꯭ꯔꯥ
ꯑꯥ ꯑꯥ
ꯑꯗꯨꯁꯨ ꯌꯥꯝ ꯅꯨꯡꯉꯥꯏꯌꯦ ꯑꯗꯨꯒ ꯆꯥꯏꯅꯤꯁꯀꯤ ꯗ ꯐꯥꯔꯁ ꯐ꯭ꯔꯣꯁ ꯗꯣ
ꯑꯥ
ꯑꯗꯨꯁꯨ ꯌꯥꯝ ꯅꯨꯡꯉꯥꯏꯌꯦ
ꯑꯣ
ꯅꯨꯡꯉꯥꯏꯕ ꯌꯥꯝ ꯂꯩꯌꯦꯗ
ꯎꯝ ꯅꯪꯒꯤ ꯅꯪꯒꯤ ꯑ ꯅꯪꯒꯤ ꯅꯪꯅ ꯑꯥ ꯀꯣꯔꯤꯌꯥꯟꯗ ꯅꯪꯅꯦ ꯄꯥꯝꯖꯕ ꯑꯦꯛꯇꯔ ꯍꯥꯏꯔꯛ ꯑꯣ
ꯃꯃꯤꯡꯗ
ꯍꯣꯏ
ꯑꯩꯗꯤ ꯃꯃꯤꯡꯗꯤ ꯈꯪꯗꯦꯅ ꯑꯗꯨ ꯑꯣꯏꯔꯁꯨ ꯃꯨꯕꯤꯁꯤꯗ ꯌꯥꯎꯈ꯭ꯔꯦ ꯌꯥꯎ ꯈꯔ ꯈꯜꯂꯒ ꯑꯩꯗꯤ ꯄꯥꯝꯕꯅꯦ ꯎꯝ ꯃꯃꯤꯡꯒ ꯆꯤꯟꯐꯥ ꯄꯨꯕ ꯉꯝꯗꯦꯗ
ꯎꯝ
ꯎꯝ ꯎ ꯅꯗꯤ ꯀꯔꯝꯕ ꯗ꯭ꯔꯃꯥꯒꯨꯝꯕꯅ ꯍꯦꯟꯅ ꯌꯦꯡꯕ꯭ꯔꯥ
ꯑꯩꯗꯤ ꯀꯣꯔꯤꯌꯥꯟꯁꯨ ꯌꯦꯡꯉꯦ ꯆꯥꯏꯅꯤꯁꯁꯨ ꯌꯦꯡꯉꯦ ꯊꯥꯏꯂꯦꯟ ꯊꯥꯏꯂꯦꯟꯁꯨ ꯌꯦꯡꯉꯦ
ꯑ ꯏꯟꯗꯤꯌꯟꯒꯤ ꯃꯨꯚꯒꯨꯝꯕꯅ ꯌꯦꯡꯕ꯭ꯔꯥ ꯕꯣꯂꯤꯋꯨꯠꯀꯨꯝꯕꯗꯤ
ꯍꯣꯏ ꯅꯦꯍꯇꯣꯏꯅꯗꯤ ꯌꯦꯡꯗꯦ ꯑꯗꯨꯃ ꯃꯔꯛ ꯃꯔꯛ ꯌꯦꯡꯉꯦ
ꯑꯥ ꯑꯣ ꯍꯧꯖꯤꯛꯀꯥꯟꯗꯤ ꯑꯕꯗꯤ ꯆꯥꯏꯅꯤꯁ ꯀꯗ꯭ꯔꯥ ꯃꯥꯔꯒꯅ ꯏ ꯅꯥꯔꯦꯀꯣ
ꯍꯣꯏ
ꯎꯝ ꯏꯪꯂꯤꯁ ꯃꯨꯚꯤꯒꯨꯝꯕꯗꯤ ꯌꯦꯡꯕ꯭ꯔꯥ
ꯎꯝ ꯍꯣꯏ ꯃꯔꯛ ꯃꯔꯛꯇ ꯅꯨꯡꯉꯥꯏꯕ
ꯎꯝ
ꯃꯣꯏꯒꯤ ꯐꯤꯂꯝꯁꯦ
ꯎꯝ ꯃꯤꯒ ꯌꯦꯡꯉꯗꯤ ꯃꯤꯒ ꯌꯦꯡꯃꯤꯟꯅꯔꯗꯤ ꯅꯨꯡꯉꯥꯏꯕꯀꯣ ꯑꯗꯨꯕꯨ ꯏꯊꯟꯇꯥ ꯌꯦꯡꯕ ꯀꯥꯟꯗꯗꯤ ꯌꯥꯝ ꯅꯨꯡꯉꯥꯏꯕ ꯐꯪꯗꯦꯀꯣ
ꯍꯣꯏ
ꯎꯝ
ꯏꯃꯥꯟꯅꯕꯤ ꯈꯣꯏꯒ ꯄꯨꯟꯅ ꯌꯦꯡꯕꯅ ꯅꯨꯡꯉꯥꯏ
ꯍꯣꯏ ꯍꯣꯏ ꯍꯣꯏ
ꯑꯣ
ꯑꯗꯨꯗꯤ ꯀꯣꯔꯦꯟꯗ꯭ꯔꯃꯗꯤ ꯀꯔꯝ ꯍꯥꯏꯅ ꯑꯩꯈꯣꯏꯗꯒꯤ ꯅꯨꯡꯉꯥꯏꯕ꯭ꯔꯥ
ꯑꯥꯎ ꯑꯩꯒꯤꯔꯣ
ꯎꯝ
ꯑꯁ ꯀꯥꯎꯈ꯭ꯔꯦ
ꯍ
ꯌꯥꯝ ꯂꯩꯗꯤ ꯂꯩꯌꯦ ꯑꯩꯅ ꯌꯦꯡꯕ ꯑꯩꯅ ꯌꯥꯝ ꯄꯥꯝꯕ ꯂꯩꯌꯦ
ꯑꯥ ꯇꯁꯨꯨ ꯌꯦꯂꯁꯤꯟꯗꯣ ꯌꯦꯡꯕ ꯅꯪ
ꯆꯨꯂꯦꯁꯟ ꯑꯥ ꯌꯦꯡꯉꯦ ꯌꯦꯡꯉꯦ ꯑꯗꯨꯁꯨ
ꯑꯦ ꯅꯨꯡꯉꯥꯏꯌꯦꯀꯣ
ꯎꯝ
ꯑ
ꯎꯝ ꯍꯣꯔꯦꯟꯒꯤꯁꯨ ꯌꯥꯝ ꯅꯨꯡꯉꯥꯏꯕ ꯅꯨꯡꯉꯥꯏꯕ ꯌꯥꯝ ꯂꯩꯌꯦ